ꯑꯣ ꯇꯔꯕꯣ
ꯇꯔꯛ ꯇꯔꯤꯦꯠ ꯇꯝ ꯍꯧꯒꯠꯄꯤꯔꯦ ꯄꯨꯡ ꯀꯌꯥꯗ ꯍꯧꯒꯠꯄꯤꯔꯤꯅꯣ
ꯍ ꯇꯥꯏꯗꯗ
ꯑꯁ ꯑꯩꯗꯤ ꯐꯥꯃꯨꯡꯗ ꯂꯩꯔꯤ ꯍꯧꯒꯠꯇ꯭ꯔꯤꯕꯣ ꯉꯔꯥꯡ ꯂꯥꯏ ꯍꯔꯥꯎꯕ ꯌꯦꯡꯉꯨꯗꯅ ꯃꯉꯥꯅꯤ ꯆꯟꯕꯩ ꯈꯔ ꯀꯨꯏꯗꯅ ꯑꯩꯕꯨꯣ ꯊꯦꯡꯉꯦ ꯄꯨꯡ ꯑꯃ ꯇꯥꯗꯣꯔꯦ
ꯑꯣꯝ
ꯇ ꯅꯪ ꯍꯒꯇꯔꯤ ꯑ ꯍ ꯉꯔꯥꯡ ꯂꯥꯏ ꯍꯔꯥꯎꯕꯗꯣ ꯑꯗꯨꯝ ꯐꯖꯩ
ꯃꯥꯏꯕꯤ ꯃꯁꯛ ꯐꯖꯕꯁꯦ ꯃꯌꯥꯝꯅ ꯚꯤꯗꯤꯑꯣ ꯅꯝꯕꯗ ꯅꯝꯕꯗ ꯐꯣꯇꯣ ꯀꯥꯞꯄꯗ ꯀꯥꯞꯄꯗ
ꯎꯝ
ꯃꯥꯏꯕꯤ ꯃꯁꯛ ꯐꯖꯕꯤ ꯑꯃ ꯌꯥꯎꯋꯦ
ꯑꯥ
ꯑꯗꯩꯗꯤ ꯃꯥꯏꯕꯤ ꯃꯆꯥ ꯄꯤꯁꯛ ꯄꯤꯛꯄ ꯑꯃꯁꯨ ꯌꯥꯎꯏ
ꯎꯝ
ꯅꯣꯛꯅꯤꯡꯗꯔꯅꯤ ꯉ ꯅ ꯍꯔꯥꯎ ꯍꯔꯥꯎꯅ ꯇꯧꯋꯤꯗ ꯂꯥꯏ ꯍꯔꯥꯎ ꯌꯗꯣꯛ ꯄꯥꯈꯪꯕ ꯍꯔꯥꯎꯕ ꯁꯤꯒꯤ ꯑꯩꯒꯤ ꯃꯅꯤꯡ ꯍꯥꯏꯇꯥꯔꯦ ꯑꯗ ꯑꯋꯥꯡ ꯍꯥꯏꯇꯥꯔꯦ ꯑꯋꯥꯡꯗ ꯂꯝꯄꯥꯛ ꯑꯃ ꯂꯩꯕꯅꯦ ꯑꯗꯣ ꯃꯤꯗꯤ ꯌꯥꯝꯗꯦ ꯂꯥꯏꯅ ꯁꯥꯎꯔꯤꯁꯤꯗꯤ ꯍꯗꯣꯛ ꯄꯥꯈꯪꯕꯅ ꯁꯥꯎꯔꯤꯁꯤꯗꯤ ꯅꯨꯄꯤꯅ ꯃꯁꯤꯡ ꯌꯥꯝꯅ ꯊꯣꯛꯂꯛꯑꯦ ꯅꯨꯄꯥꯅ ꯃꯁꯤꯡ ꯌꯥꯝꯅ ꯊꯣꯛꯂꯛꯑꯦꯅ
ꯂꯥꯏ ꯐꯥꯎꯋꯦ ꯋꯥꯅꯤꯗ
ꯎꯝ
ꯉꯁꯤꯗꯤ ꯁꯟꯗꯦꯅꯤꯅ ꯍꯥ
ꯥꯂꯥꯏꯅ ꯑꯣꯏꯅ ꯐꯥꯎꯔꯛꯑꯕ
ꯑꯥ ꯃꯣꯏ ꯇꯣꯡꯉꯀꯥꯟꯗ ꯐꯥꯎꯔꯦ ꯃꯥꯏꯕꯤꯗꯨ ꯁꯥꯎ ꯉꯁꯤ ꯁꯟꯗꯦꯅꯤꯅ ꯅꯣꯏ ꯁꯨꯇꯤ ꯊꯥꯔꯦ
ꯁꯨꯇꯤ ꯊꯥ ꯀꯩꯗꯧ ꯁꯨꯝ ꯂꯩꯕ ꯅꯠꯇꯅ ꯎꯄꯥꯏ ꯂꯩꯇꯦ
ꯑꯥꯎ ꯁꯟꯗꯦꯅꯤꯅ ꯁꯟꯗꯦ ꯁꯟꯗꯦ ꯅꯣꯡꯃꯥꯏꯖꯤꯡꯅꯤꯅ ꯍꯣꯏ ꯅꯪ ꯀꯩꯀꯩ ꯇꯧꯗꯧꯕ ꯇꯧ ꯌꯥꯝ ꯂꯩꯦꯝꯒꯅꯤꯗꯣ ꯁꯦꯗꯨꯜꯁꯦ ꯍꯧꯖꯤꯛꯁꯦ ꯑꯩꯈꯣꯏ ꯃꯇꯝꯁꯤ ꯌꯥꯝ ꯆꯤꯟꯕ ꯃꯇꯝꯅꯤ ꯍꯧꯖꯤꯛ ꯃꯇꯝꯒꯤ ꯃꯃꯜ ꯈꯪꯅ ꯆꯠꯄ ꯃꯤꯅ ꯃꯥꯏ ꯄꯥꯛꯄ ꯑꯣꯏꯗꯣꯏꯅꯤ ꯃꯇꯝ ꯃꯥꯡ ꯈꯪꯗ ꯃꯤꯅ ꯑꯗꯨꯝ ꯃꯥꯏꯊꯤꯗꯣꯏꯅꯤ ꯍꯧꯖꯤꯛ ꯃꯇꯝꯁꯦ ꯑꯁꯦꯡꯕꯩꯗꯤ ꯌꯥꯝ ꯂꯨꯕ ꯄꯨꯟꯁꯤ ꯁꯦꯝꯒꯗꯕ ꯃꯇꯝꯅꯤ ꯍꯥ
ꯑꯩꯈꯣꯏꯒꯤ ꯄꯨꯟꯁꯤ ꯁꯦꯝꯒꯗꯕ ꯃꯇꯝꯅꯤꯅꯦꯕ ꯍꯧꯖꯤꯛꯀꯥꯟꯁꯦ
ꯃꯥꯅꯤ
ꯑ ꯅꯣꯏ ꯉꯔꯥꯡ ꯅꯨꯃꯤꯗꯥꯡ ꯃꯩ ꯃꯨꯠꯈꯤꯕ꯭ꯔꯣ
ꯈꯣꯏ ꯃꯨꯠꯇꯦꯗ
ꯑꯣ ꯑꯗꯨꯝ ꯂꯥꯛꯑꯦ
ꯄꯨꯡꯁꯤꯛ ꯁ꯭ꯋꯥꯏꯗꯗꯤ ꯃꯩꯁꯦ ꯀꯩꯅꯣ ꯅꯣꯡꯆꯨ ꯑꯥꯉꯥꯡ ꯅꯣꯡꯆꯨꯕꯗꯣ ꯈꯪꯕ ꯅꯪ
ꯈꯪꯗꯦꯗ
ꯅꯣꯡ ꯆꯨꯗꯕ꯭ꯔꯣ ꯅꯣꯏꯗꯣꯝꯗ ꯉꯔꯥꯡ
ꯑꯍꯤꯡꯗꯤ ꯆꯨꯕ ꯃꯥꯜꯂꯦ ꯑꯗꯣ ꯈꯪꯗꯦ ꯑꯩꯈꯣꯏꯗꯤ ꯇꯥꯛꯍꯥꯎꯗꯤ ꯇꯨꯝꯕꯅꯤꯅ ꯅꯣꯡ ꯆꯨꯗꯤ ꯆꯨꯕ ꯃꯥꯂꯤ
ꯆꯨꯏꯌꯦ ꯂꯥꯏꯒꯤ ꯀꯩꯅꯣ ꯁꯤꯒꯤ ꯂꯥꯏ ꯍꯔꯥꯎꯔꯤꯗꯣ ꯑꯗꯨꯒꯤ ꯀꯩꯅꯣ ꯁꯔꯣꯏ ꯉꯥꯔꯣꯏꯗ ꯃꯣꯏ ꯃꯆꯤꯟꯅꯥꯥꯛꯎ ꯄꯤꯖ ꯊꯣꯛꯄ ꯍꯥꯏꯔꯥ ꯁꯔꯣꯏ ꯉꯥꯔꯣꯏꯒꯤ ꯊꯥꯗꯣꯛꯄꯗꯣ ꯑꯗꯨꯝ ꯀꯥꯟꯗ ꯅꯣꯡ ꯆꯨꯔꯛꯑꯦ ꯑꯗꯣ ꯍꯦꯛ ꯊꯥꯗꯣꯛ ꯆꯠꯄꯒ ꯅꯣꯡ ꯆꯨꯔꯛꯑꯦ
ꯑꯁ ꯇꯨꯝꯕꯗ ꯅꯨꯡꯉꯥꯏ ꯈꯠꯂꯛꯂꯤꯕ ꯍꯧꯖꯤꯛꯀꯥꯟꯁꯤꯕꯨ ꯑꯁ ꯇꯨꯝꯕ ꯅꯨꯡꯉꯥꯏ ꯍꯥꯏ ꯃꯥꯡꯕ ꯍꯧꯔꯛꯏ
ꯃꯥꯅꯦ ꯃꯥꯅꯦ
ꯑ ꯍꯥ ꯍꯥ ꯍꯥ ꯉꯥꯡꯕꯤꯅꯕ ꯂꯩꯇꯕ ꯆꯩꯕꯤꯅꯕ ꯂꯩꯇ ꯅꯠꯇꯕ ꯍꯥ ꯍꯧꯖꯤꯛꯀꯥꯟꯗꯤ ꯁꯨꯝ ꯆꯍꯤ ꯌꯥꯝꯈꯠꯂꯛꯑꯕꯅꯤꯅ ꯉꯥꯡꯕꯤꯅꯕ ꯆꯩꯕꯤꯅꯕ ꯃꯁꯤꯡꯁꯨ ꯑꯗꯨꯨꯝ ꯍꯟꯊꯔꯛꯑꯗꯣꯏꯅꯤ
ꯃꯥꯅꯦ ꯀꯅꯥꯅꯕꯨ ꯁꯨꯝ ꯇꯥꯝꯗꯣꯏꯅꯣꯗ ꯑꯩꯈꯣꯏꯒꯤ
ꯇꯧꯔꯦ ꯐꯠꯇ꯭ꯔꯦ
ꯑꯩꯈꯣꯏꯗꯃꯛꯇꯧ ꯀꯅꯥ ꯉꯥꯡꯕꯤꯗꯣꯏꯅꯣ ꯅꯇ꯭ꯔꯣ
ꯃꯥꯅꯦ ꯃꯥꯅꯦ ꯍꯥꯏꯗꯤ ꯉꯥꯡꯕꯤꯅꯕ ꯃꯁꯤꯡ ꯍꯟꯊꯔꯦꯗꯅ ꯊꯥꯛꯄꯤꯅꯕꯁꯨ ꯃꯁꯤꯡ ꯌꯥꯝ ꯊꯦꯟꯊꯔꯛꯑꯦꯗꯅ ꯇꯥꯛꯄꯤꯅꯕ ꯍꯟꯊꯔꯦ ꯉꯥꯡꯕꯤꯅꯕ ꯍꯟꯊꯔꯦ ꯃꯁꯤꯡꯁꯦ
ꯋꯥꯅꯦ ꯎꯝ
ꯑꯩ ꯌꯥꯝꯈꯠꯂꯛꯄꯅꯤꯅ ꯑꯩ ꯌꯥꯝꯈꯠꯂꯦ ꯌꯥꯝꯈꯠꯂꯦ ꯊꯕꯛꯁꯨ ꯌꯥꯝꯈꯠꯂꯛꯏꯅꯤ ꯊꯕꯛ ꯌꯥꯝꯈꯠꯂꯛꯄ ꯚꯥꯏꯁꯦ ꯃꯊꯥꯁꯨ ꯁꯥꯒꯠꯂꯛꯏꯅꯤ
ꯑ ꯍ ꯍ ꯃꯊꯥ ꯁꯥꯗꯕ ꯑꯗ ꯊꯕꯛ ꯊꯕꯛ ꯍꯥꯏꯁꯦ ꯑꯇ ꯋꯥꯗꯕ ꯂꯩꯇꯦ ꯑꯗꯣ ꯊꯕꯛ ꯍꯥꯏꯥꯏꯁꯦ ꯋꯥꯗꯕ ꯊꯕꯛ ꯀꯩ ꯂꯩꯒꯦꯅ ꯋꯥ ꯋꯥꯇꯅꯦ
ꯑꯥꯗꯊꯧ ꯑꯩꯣꯏꯗꯒꯤꯅ ꯑꯋꯥ ꯑꯋꯥꯇꯅꯤ
ꯎꯝ ꯃꯤꯅ ꯌꯦꯡꯕꯗꯤ ꯅꯨꯡꯉꯥꯏ ꯃꯥꯟꯕ ꯍꯣꯏ ꯐꯝꯃꯒ ꯋꯥꯕ ꯆꯠꯂꯒ ꯋꯥꯕ ꯑꯋꯥꯕ ꯄꯣꯠꯂ ꯑꯋꯥꯕ ꯄꯣꯠ ꯄꯨꯔꯒ ꯋꯥꯕ ꯋꯥꯅꯦꯕ ꯋꯥꯕꯗꯤ ꯂꯣꯏ ꯄꯣꯠꯇꯤ ꯋꯥꯔꯤꯕ ꯑꯗ ꯏꯅꯦ ꯑꯩꯈꯣꯏ ꯂꯥꯏꯑꯔꯄꯥꯎꯅ ꯂꯥꯏ ꯌꯦꯡꯕꯁꯤꯁꯨ ꯋꯥꯈꯜꯒ ꯑꯗꯨꯝ ꯅꯨꯡꯉꯥꯏꯗ ꯃꯥꯏꯕꯤ ꯃꯁꯛ ꯐꯖꯩ ꯖꯒꯣꯏ ꯐꯖꯅ ꯁꯥ ꯉꯔꯥꯡꯗꯤ ꯑꯗꯩ ꯃꯣꯏꯅ ꯂꯩꯁꯥꯕꯤ ꯃꯆꯥ ꯃꯆꯥ ꯃꯆꯥ ꯐꯖꯕ ꯐꯖꯕ ꯑꯃꯅꯤ ꯑꯃꯅꯤ ꯊꯣꯛꯂ ꯌꯥꯝꯅ ꯂꯩꯇꯦ ꯉꯁꯥꯏꯁꯦ
ꯑꯣ ꯎ
ꯂꯥꯏ ꯍꯔꯥꯎꯕꯩ ꯄꯣꯠ ꯄꯨꯕꯗꯣ ꯑꯉꯥꯡ ꯃ ꯆꯥꯛ ꯉꯥꯛꯇ ꯄꯨꯏꯌꯦ ꯍꯧꯖꯤ ꯑꯉꯥꯡ ꯃꯆꯥ ꯍꯥꯏꯁꯦ ꯑꯩꯈꯣꯏꯒꯤ ꯊꯕꯥꯛ ꯈꯔꯋꯥꯗ ꯂꯩ ꯏꯟꯈꯠꯂꯛꯏꯕ ꯆꯍꯤ ꯇꯔꯥ ꯑꯗꯨꯩꯅ ꯇꯔꯥꯍꯨꯝꯗꯣꯏ ꯇꯔꯥꯃꯔꯤ ꯁ꯭ꯋꯥꯏ ꯂꯩꯕ ꯑꯉꯥꯡ ꯑꯣꯏꯗꯅꯤ ꯃꯣꯏꯅꯤ
ꯥꯡ ꯑꯥꯎꯥꯡ ꯑꯇꯅ ꯊ
ꯑ ꯃꯤ ꯂꯩꯇ꯭ꯔꯦ ꯍꯥꯏꯕ ꯈꯔ ꯈꯔ ꯆꯥꯎꯕꯗꯣ
ꯎꯝ ꯑꯃꯌꯨꯝ ꯄꯥꯟꯈ꯭ꯔꯅꯤ ꯍꯜꯂꯣꯁꯥꯡ
ꯅꯣꯏꯗꯤ ꯂꯥꯏ ꯍꯔꯥꯎ ꯀꯕꯨꯣ ꯍꯔꯥꯎꯗ꯭ꯔꯤꯌꯦ ꯀꯔꯝ ꯀꯥꯟꯗ ꯍꯔꯥꯎꯅꯒꯦꯅꯣꯣ
ꯍꯔꯥꯎꯗ ꯍꯥꯏꯕ
ꯅꯣꯏꯒꯤꯅ ꯀꯔꯝ ꯀꯥꯟꯗ ꯍꯔꯥꯎꯅꯒꯦ
ꯍꯔꯥꯎꯔꯣꯏ ꯍꯥꯏꯕ ꯑꯩꯈꯣꯏꯗꯤ ꯍꯔꯥꯎꯒꯟꯗꯦ ꯍꯔꯥꯎꯗꯦꯕ ꯑꯩꯈꯣꯏ ꯍꯔꯥꯎꯗ ꯍꯔꯥꯎꯕ ꯌꯥꯗ
ꯀꯩ ꯌꯥꯗꯣꯏꯅꯣ ꯑꯩꯖꯥꯠ
ꯈꯪꯗꯦꯗꯤ
ꯆꯍꯤ ꯀꯌꯥ ꯁꯨꯔꯒꯦ ꯑꯗꯨꯃꯥꯏꯅ ꯅꯪ ꯈꯪꯕ ꯑꯗꯨꯝ ꯍꯔꯥꯎꯔꯛꯇ꯭ꯔꯕꯣ
ꯇꯔꯥ ꯍꯧꯁꯦ
ꯑꯩ ꯑꯗꯨꯗꯤ ꯀꯔꯤ ꯂꯩꯖꯥꯠꯅꯣ ꯑꯃꯗꯤ ꯂꯩꯔꯝꯒꯅꯤ ꯃꯔꯣ ꯅꯠꯇ꯭ꯔꯒ ꯄꯨꯟꯁꯤꯟꯕ ꯑꯃ ꯅꯣꯏ ꯂꯥꯏ ꯖꯒꯥꯗꯨ ꯂꯥꯏ ꯍꯔꯥꯎꯗꯕ ꯂꯩꯀꯥꯏ ꯎꯔꯦ ꯄꯨꯔꯥ ꯕꯔꯥꯅꯤ ꯍꯦ ꯦꯔꯤ ꯗꯦꯟꯖꯔꯁ ꯌꯥꯝ ꯁꯥꯊꯤꯕ ꯈꯨꯗꯣꯡ ꯊꯤꯉꯥꯏꯅꯤ ꯑꯗꯨ ꯅꯣꯏ ꯃꯐꯝꯗꯨꯗꯤ ꯑꯗꯨꯝ ꯀꯣꯟꯕ ꯂꯥꯏꯗꯤ ꯑꯗꯨꯝ ꯂꯩꯗꯤ ꯂꯩꯔꯝꯒꯅꯤꯅꯦ
ꯂꯩꯌꯦ
ꯑ ꯇꯥꯏꯅꯤꯡ ꯈꯤꯡꯒꯗꯕꯅꯤ ꯂꯥꯏꯁꯨ ꯑꯩꯈꯣꯏꯅ ꯉꯥꯛꯛꯇ ꯇꯧꯕꯁꯨ ꯌꯥꯕ ꯅꯠꯇꯦ ꯂꯥꯏꯕꯛꯇ ꯂꯥꯏꯕꯛꯅ ꯅꯥꯏꯟꯇꯤ ꯅꯥꯏꯟ ꯑꯩꯈꯣꯏ ꯄ꯭ꯔꯕꯥꯁ ꯀꯤ ꯐꯤꯂꯝ ꯔꯥꯙꯦꯁ꯭ꯝꯗ ꯇꯧꯖꯅꯤ
ꯎꯝ ꯎꯝ
ꯂꯥꯏꯕꯛꯅ ꯅꯥꯏꯟꯇꯤ ꯅꯥꯏꯟ ꯑꯣꯏꯕ꯭ꯔꯥ ꯀꯩꯅꯣ ꯑꯩꯈꯣꯏ ꯏꯁꯥꯒꯤꯅ ꯌꯥꯝꯗꯕꯅꯦꯕ ꯂꯥꯏꯕꯛꯅ ꯑꯌꯥꯝꯕ ꯂꯣꯏ ꯂꯦꯞꯄꯝꯃꯦꯕ
ꯎꯝ
ꯆꯥꯛ ꯑꯌꯨꯛꯀꯤ ꯄꯨꯡ ꯀꯌꯥ ꯑꯋꯥꯏ ꯆꯥꯒꯦ ꯅꯣꯏꯁꯦ
ꯌꯨꯛꯀꯤꯗꯤ ꯋꯥꯠꯂꯤꯗ
ꯑꯣ ꯅꯪꯗꯤ ꯆꯥꯛ ꯏꯟꯁꯥꯡꯒ ꯄꯥꯛ ꯊꯣꯡꯉꯝꯗꯧ ꯃꯥꯟꯗ ꯌꯨꯝꯗ ꯊꯣꯡꯕ ꯌꯥꯎ
ꯂꯤꯗ ꯈꯔ ꯈꯔ ꯊꯣꯡꯉꯣ ꯃꯃꯛꯇ ꯊꯣꯡꯕ ꯋꯥꯅꯤꯗ
ꯑꯣ ꯃꯔꯛ ꯃꯔꯛꯇ
ꯅ ꯔꯦꯟ ꯂꯩꯕꯩ ꯅꯥꯋꯥꯂꯧꯗꯦ
ꯑꯦꯟꯖꯥꯡ ꯑꯍꯥꯎꯖꯦ ꯅꯪꯅꯒ ꯊꯣꯡꯕꯒ ꯌꯥꯎꯒꯕꯣ ꯀꯩꯀꯩ ꯊꯣꯡꯗꯕ ꯉ ꯊꯣꯡꯅꯕ ꯍꯥꯥ
ꯑꯁ ꯈꯔ ꯅꯪ ꯁꯤ ꯂꯩꯕꯩ ꯅꯪ ꯊꯣꯡꯖꯕꯩ ꯋꯥꯅꯦ
ꯑ ꯅꯪ ꯀꯩꯀꯩ ꯃꯊꯦꯜ ꯊꯣꯡꯊꯔꯒꯦ ꯌꯨꯝꯗ ꯌꯨꯝꯗ ꯀꯩꯀꯩ ꯃꯊꯦꯜ ꯊꯣꯡꯉꯒꯦ
ꯌꯦ ꯃꯉꯥꯏꯗ
ꯌꯦꯟ ꯑꯁ ꯅꯪꯅ ꯀꯃꯥꯏꯅ ꯊꯣꯡꯉꯤꯕ ꯄ꯭ꯔꯣꯁꯦꯁ ꯁꯔꯨꯛ ꯇꯥꯁꯤꯗꯅ ꯅꯪꯅ ꯊꯣꯡꯕ ꯄ꯭ꯔꯣꯁꯦꯁꯇꯁꯨ ꯑꯩꯈꯣꯏꯒ ꯃꯥꯟꯅꯕ꯭ꯔꯥ ꯃꯥꯟꯅꯗꯕ꯭ꯔꯥ ꯑꯗꯨꯅꯦ
ꯌꯦꯟꯕꯨ ꯀꯩꯅꯣ ꯌꯦꯟꯕꯨ ꯀꯩꯅꯣ ꯑꯍꯥꯟꯕ ꯊꯥꯎ ꯍꯁꯤꯜꯂꯅꯤ ꯇꯦꯖꯄꯇꯥ ꯀꯩꯀꯥ ꯍꯥꯞꯄꯅꯤ
ꯑ ꯇꯤꯂꯧ ꯍꯥꯄꯅꯤ ꯇꯤꯜꯍꯧ ꯆꯅꯝ ꯇꯤꯜꯍꯧ ꯆꯅꯝ ꯑꯗꯒꯤ ꯁꯤꯡ ꯈꯔ ꯍꯥꯞꯄꯅꯤ ꯃꯧꯜꯅꯤ ꯀꯣ ꯑꯍꯥꯟꯕꯒꯤ ꯑꯩ ꯖꯤꯔꯥ ꯍꯥꯞꯄꯅꯤ ꯍꯥꯏꯐꯦꯠ ꯆꯥꯎꯔꯥꯛꯄ ꯑꯃ ꯉꯧꯔꯅꯤ ꯀꯣ ꯑꯗꯨꯗꯨꯒ ꯍꯣꯏ ꯃꯆꯨ ꯈꯤꯇꯪ ꯍꯥꯟꯅ ꯊꯥꯛꯄ ꯌꯥꯏ ꯃꯆꯨꯒꯨꯝꯕ ꯃꯣꯔꯣꯛꯀꯨꯝꯕ ꯈꯤꯇꯪ ꯍꯥꯟꯅ ꯑꯗꯨꯝ ꯍꯥꯏꯕ ꯉꯧꯕ
ꯄꯇꯔꯣꯗꯣ ꯀꯩ ꯍꯥꯏꯇꯥꯔꯦ ꯇꯤꯜꯍꯧ ꯆꯠꯅꯝꯗ ꯍꯥꯏꯐꯦꯠ ꯉꯧꯔ ꯍꯥꯏꯕꯗꯤ ꯆꯥꯎꯔꯥꯛꯄꯣꯡ ꯉꯧꯔꯅꯤ ꯑꯗꯒꯤ ꯁꯥ ꯍꯥꯞꯆꯤꯜꯂꯅꯤ
ꯁꯥꯗꯣ ꯍꯥꯢꯐꯦꯠ ꯃꯨꯟꯇꯕ ꯉꯧꯔꯅꯤ ꯏꯁꯤꯡ ꯍꯥꯞꯇ꯭ꯔꯤ ꯉꯩꯗꯨꯗꯀꯣ ꯀꯪꯅ
ꯎꯝ
ꯈꯔ ꯐꯖꯅ ꯉꯧꯔꯅꯤ ꯑꯗꯨꯒ ꯃꯆꯨ ꯈꯔ ꯊꯥꯛꯆꯤꯟꯕ ꯌꯥꯔꯦ ꯃꯁꯨ ꯈꯤꯇꯪ ꯃꯣꯔꯣꯛ ꯊꯨꯝ ꯀꯩꯔꯥ ꯍꯥꯞꯆꯜꯂꯒ ꯏꯁꯤꯡ ꯏꯁꯤꯡ ꯈꯔ ꯍꯩꯖꯤꯜꯂꯒꯀꯣ ꯍꯥꯏꯐꯦꯠ ꯁꯥꯅ ꯐꯖꯅ ꯈꯔ ꯇꯧꯦ ꯌꯥꯔꯦ ꯑꯂꯨ ꯊꯥꯛꯄ ꯍꯥꯞꯄ ꯌꯥꯔꯦ ꯑꯗꯨꯗꯤ ꯑꯗꯩ ꯇꯤꯜꯍꯧ ꯃꯄꯨꯝ ꯆꯅꯝ ꯍꯥꯞꯅꯤꯡꯕ ꯍꯥꯞꯄ ꯌꯥꯔꯦ ꯁꯤꯀꯥꯏꯖ ꯇꯧꯔꯒ ꯑꯔꯣꯏꯕꯗ ꯑꯋꯥꯐꯗꯤ ꯐꯗꯤꯒꯣꯝꯒꯨꯝꯕꯀꯣ ꯁꯤꯡ ꯉꯁꯥꯏꯒꯤ ꯁꯤꯡꯗꯣ ꯎꯝ ꯆꯃ
ꯑꯩꯈꯣꯏꯅ ꯁꯥ ꯃꯔꯔꯣꯏ ꯑꯃꯨꯛ ꯍꯥꯏ ꯑꯋꯥ ꯐꯔꯤꯒꯣ ꯑꯃꯨꯛ ꯍꯥꯏ
ꯑ
ꯂꯣꯏꯔꯦ ꯑꯗꯨꯒ ꯆꯥꯁꯟꯕ ꯌꯥꯔꯦ ꯌꯨꯝꯗꯗꯤ ꯑꯣ ꯑꯣꯛꯇꯤ ꯁꯨꯡ ꯊꯣꯡꯉꯃꯔꯣꯏ ꯃꯃꯥ ꯆꯥꯗꯕ꯭ꯔꯥ ꯇ꯭ꯔꯣꯛꯇꯦ ꯑꯣ ꯀꯨꯝꯃꯗꯤ ꯆꯥꯗꯕ ꯅꯠꯇ꯭ꯔꯣ ꯌꯨꯝꯗ
ꯗꯦ ꯆꯗꯦ ꯀꯔꯤꯌꯣ
ꯑꯩꯈꯣꯏ ꯑꯗꯨꯝ ꯁꯤ ꯔꯦꯟꯇ ꯁꯋꯥꯏꯗ ꯂꯩꯕꯗꯤ ꯑꯗꯨꯝ ꯆꯥꯗ꯭ꯔꯦꯗ ꯑꯣꯛꯀꯨꯝꯕꯗꯤ ꯁꯟ ꯉꯥꯁꯤꯗꯤ ꯌꯥꯝ ꯇꯥꯡ ꯆꯥꯔꯦ ꯍꯥꯏꯗꯤ ꯌꯦꯟꯕꯨꯗꯤ ꯑꯗꯨꯝ ꯄ ꯄꯋꯥ ꯂꯩꯔ ꯆꯥꯏꯀꯣ ꯃꯤꯌꯥ ꯑꯣꯛꯇꯨꯗ ꯁꯟꯗꯨꯗ ꯄꯋꯥ ꯑꯃ ꯄꯤꯔꯛꯑꯣ ꯀꯃꯥꯏꯅ ꯍꯥꯏꯗꯣꯏꯅꯣ ꯍ
ꯑ ꯀꯩꯅꯣꯗꯒꯤꯩ ꯆꯥꯅꯤꯡꯉꯒꯩꯅ ꯕꯤꯚ ꯍꯥꯎꯁꯇꯒꯤꯒꯨꯝꯕ ꯑꯗꯒꯤ ꯑꯁꯤꯒꯤ ꯗꯨꯀꯥꯟ ꯈꯔ ꯂꯩꯁꯤ ꯑꯗꯨꯝ ꯂꯩ ꯂꯨꯄꯥ ꯌꯥꯡꯈꯩꯒꯤ ꯑꯗꯨꯝ ꯆꯥꯏ ꯆꯥꯅꯤꯡꯉꯒꯗꯤ ꯆꯥꯅꯤꯡꯕ ꯌꯥꯝ ꯇꯥꯡ ꯆꯥꯏꯗ ꯌꯦꯟ ꯑꯣꯏꯅ ꯑꯗꯨꯝ ꯄꯣꯛ ꯄꯣꯛꯑ ꯑꯣꯏꯅ ꯂꯧꯣꯛꯈꯠꯂꯒ ꯆꯥꯕꯅꯦꯅ ꯐꯌꯦꯡ ꯍꯛꯆꯥꯡꯕꯨꯗꯤ ꯀꯥꯟꯅꯕ ꯄꯣꯠꯇꯤꯟ ꯑ ꯆꯥꯏꯕ ꯌꯦꯔ ꯄꯋꯥ ꯑꯃ ꯂꯩꯔꯦ ꯉꯁꯤꯁꯨ ꯆꯥꯗꯣꯏ ꯄꯣꯠꯅꯤ ꯆꯥꯅꯤꯡꯉꯦꯗꯤꯁꯦ ꯇꯨꯃ ꯂꯩ ꯆꯥꯡꯁꯤ ꯌꯦꯟ ꯆꯦ ꯈꯄꯜꯇꯦ ꯈꯠꯇꯦ ꯄꯨꯛꯄꯨꯗꯤ ꯊꯜꯂꯦꯕꯨ
ꯍꯣꯏ
ꯀꯔꯤ ꯄꯥꯟ ꯌꯥꯎ ꯍꯥꯎꯔꯤꯕ ꯌꯦꯟꯒꯤ ꯄꯥꯠꯇꯨꯅ ꯑꯩꯗꯤ ꯃꯐꯩꯗꯤ ꯀꯛꯑꯒ ꯑꯣꯏꯅ ꯃꯐꯩꯗꯤ ꯑꯣꯏꯅ ꯀ ꯄꯤꯔꯣ ꯃꯐꯩꯗ ꯑꯣꯏꯅ ꯂꯧꯔ ꯆꯥꯏ ꯃꯈꯐꯩꯅ ꯍꯥꯎꯕꯝ ꯇꯧꯏ
ꯁ ꯐ ꯆꯄ ꯀ ꯍꯥꯏ ꯑꯗꯨ ꯑꯩꯅ ꯆꯥꯅꯤꯡꯕꯝꯅꯦ ꯃꯄꯨꯝ ꯃꯄꯨꯝꯁꯦ ꯐꯖꯅ ꯊꯣꯡꯉ ꯑꯝꯇꯧ ꯆꯥꯅꯤꯡꯉꯤ ꯃꯄꯨꯝ ꯑꯣꯏꯅ ꯁꯦꯠꯂ ꯁꯦꯠꯂ ꯆꯥꯔꯃꯤ
ꯑꯁ
ꯃꯄꯨꯝ ꯑꯣꯏꯅ ꯁꯦꯠꯅ ꯁꯦꯠꯅ ꯁꯥꯏꯕ ꯄꯨꯂꯞ ꯊꯝꯕ
ꯍ ꯎꯝ ꯑꯗꯨꯗꯤ ꯑꯃꯨꯐꯛ ꯆꯥꯗ꯭ꯔꯤꯗ ꯃꯀꯨ ꯉꯥꯛꯇꯗꯨꯗꯤ ꯍꯥꯎꯗꯦ ꯍꯥꯎꯅꯦ ꯃꯀꯨ ꯃꯧꯟ ꯑꯒ ꯌꯦꯅꯤꯡ ꯃꯊꯥꯏ ꯀꯩ ꯇꯧꯕ ꯌꯥꯎ
ꯎꯝ
ꯁꯪꯉꯦ ꯆꯥꯛꯁꯤꯅ ꯃꯌꯥꯝ ꯃꯌꯥꯝ ꯆꯥꯁꯤꯜꯂꯕꯅꯤꯅ ꯍꯛꯆꯥꯡ ꯁꯥꯖꯟꯁꯨ ꯇꯧꯗ꯭ꯔꯕꯅꯤꯅꯣꯏ ꯈꯜꯂꯛꯏ ꯈꯔ ꯈꯔ ꯆꯥꯛ ꯀꯛꯊꯗꯤ ꯌꯥꯗ꯭ꯔꯦ ꯑꯩ ꯆꯥꯛ ꯆꯥꯕꯒꯤ ꯒꯦꯞꯁꯤ ꯐꯅꯝ ꯂꯩꯔꯒ ꯆꯥꯕꯣꯏꯗꯤ ꯅꯣꯏꯗꯕꯅꯦꯕ ꯁꯝ ꯁꯝꯅꯈꯣꯏ ꯆꯥꯛ ꯍꯧꯖꯤꯛ ꯅꯨꯃꯤꯗꯥꯡ ꯉꯔꯥꯡꯒꯤ ꯅꯨꯃꯤꯗꯥꯡ ꯄꯨꯡ ꯇꯔꯨꯛ ꯑꯗꯨꯋꯥꯏ ꯆꯥꯔꯣ ꯑꯗꯨꯒ ꯉꯁꯤꯒꯤꯅ ꯄꯨꯡ ꯇꯔꯥ ꯃꯥꯥꯊꯣꯏ ꯃꯈꯥꯏ ꯕꯥꯔꯣ ꯑꯁ꯭ꯋꯥꯏꯗ ꯆꯥꯔꯣ ꯁꯨꯃꯥꯏꯅ ꯆꯥꯛ ꯆꯥꯕꯩ ꯃꯇꯝ ꯒꯦꯞꯁꯦ ꯄꯨꯡ ꯇꯔꯥꯅꯤ ꯊꯣꯏꯗꯩꯅ ꯇꯔꯥꯃꯔꯤ ꯐꯥꯎꯕ ꯊꯝ ꯉꯝꯃꯗꯤ ꯑꯗꯨꯝ ꯀꯥꯟꯅꯩꯑꯕ ꯍꯛꯆꯥꯡꯗ ꯋꯦꯠꯇꯣ ꯌꯥꯝ ꯀꯟꯅ ꯍꯦꯟꯒꯠꯂꯛꯑꯣꯏꯕ ꯀꯗꯥꯏꯗꯤ ꯒꯦꯞꯁꯨ ꯊꯝꯗꯦ ꯃꯔꯛꯇ ꯑ ꯀꯩꯅꯣꯁꯨ ꯊꯝꯗꯦ ꯑꯗꯨꯝ ꯆ ꯁꯅꯨꯡꯉꯌꯦ ꯀꯥꯕꯣ ꯍ ꯍꯥꯏꯗ꯭ꯔꯦꯠ ꯍꯥꯏꯗꯣꯏꯔꯥ ꯃꯆꯥꯡ ꯀꯩ ꯀꯥꯕꯣ ꯍ ꯍꯥꯏꯗ꯭ꯔꯦꯠꯁꯦ ꯃꯅꯤꯄꯨꯔꯤꯗ ꯀꯩꯅꯝ ꯍꯥꯏꯗꯦꯅꯦ ꯃꯆꯪꯥꯏꯕ꯭ꯔꯥ